ꯑꯥꯎ ꯇꯥꯏꯌꯦ
ꯑꯣꯖꯥ
ꯅꯪꯗꯤ ꯀꯩꯗꯧꯔꯤꯅꯣ
ꯑꯁ ꯊꯕꯛꯁꯨꯨꯕ ꯑꯠꯆꯥ ꯀꯅꯥꯅ ꯂꯩꯒꯦ
ꯏꯊꯟꯗ ꯂꯩꯗ
ꯅꯣꯏꯔꯣꯝꯗ ꯃꯤ ꯌꯥꯝ ꯂꯩꯕ ꯃꯥꯜꯂꯤꯗ
ꯑꯪ ꯃꯤ ꯌꯥꯝ ꯂꯩꯌꯦ
ꯑꯣ
ꯇꯥꯕ꯭ꯔꫭ ꯇꯥꯏꯌꯦ ꯇꯥꯏꯌꯦ
ꯀꯅꯥ ꯀꯅꯥ ꯂꯩꯒꯦ ꯃꯈꯣꯟ
ꯏꯊꯟꯗ ꯂꯩꯗ
ꯑꯠꯆꯥ
ꯆꯥꯛ ꯆꯥꯔꯕꯣ ꯑꯌꯨꯛꯀꯤ
ꯑꯣ
ꯅꯪꯗꯤ ꯆꯥꯔꯕꫭ
ꯆꯥꯗ꯭ꯔꯤꯗ
ꯆꯥ
ꯑꯣ ꯆꯥꯅꯤꯡꯗꯕ ꯉꯁꯤ ꯅꯣꯏꯗꯤ ꯀꯩ ꯃꯊꯦꯜ ꯆꯥꯔꯒꯦ
ꯗꯥꯜꯅꯤꯗ ꯑꯈꯣꯏꯗꯤ
ꯍꯥ
ꯗꯥꯜ ꯗꯥꯜ ꯍꯋꯥꯥꯏꯅꯤ ꯍꯋꯥꯏ
ꯍꯥꯎꯋꯤꯅꯦ ꯀꯅꯥꯅ ꯊꯣꯡꯕꯅꯣ ꯍꯥꯥ
ꯇꯥꯕ꯭ꯔꯣ
ꯇꯥꯕ꯭ꯔꯣ ꯅꯦꯋꯥꯥꯛꯅ ꯅꯈꯣꯟ ꯇꯥꯗꯦꯅꯦ ꯥ ꯇꯥ ꯇꯥꯗ꯭ꯔꯦꯗ ꯇꯥꯕ꯭ꯔꯣ ꯇꯥꯕ꯭ꯔꯣ
ꯇꯥꯕ꯭ꯔꯣ ꯇꯥꯕ꯭ꯔꯣ ꯅꯇꯩꯃꯒꯤꯅꯤ ꯀꯟꯅ ꯑꯥꯎꯠ ꯒꫭꯏꯪ